ꯑꯣ ꯑꯩ ꯅꯪꯗꯣ ꯊꯕꯛ ꯑꯇꯣꯞꯄ ꯆꯠꯈ꯭ꯔꯕꯣꯏ ꯈꯟꯗꯅ ꯑꯃꯨꯛ ꯀꯩꯅꯣ ꯇꯧꯒꯦ ꯇꯧꯔꯝꯃꯤ ꯑꯗꯨꯃꯥꯏ ꯇꯧꯁꯤꯜꯂꯒꯦꯅ ꯈꯜꯂꯒꯀꯣ ꯑꯗꯨꯝ ꯇꯧꯈ꯭ꯔꯕ ꯊꯕꯛ ꯏꯪꯈꯥꯡ ꯂꯩꯕ ꯃꯌꯥꯝꯗꯣ ꯍꯣꯏ ꯑꯗꯨꯅꯦ ꯅꯪ ꯍꯧꯖꯤꯛ ꯍꯜꯂꯛꯄꯩꯗꯤ ꯀꯩꯀꯩ ꯆꯥꯕ ꯈꯣꯠꯄ ꯇꯧꯔꯒꯦ
ꯑꯥ ꯍꯜꯂꯛ ꯄꯒꯤ ꯍꯥꯏꯕꯗꯤ ꯉꯁꯤꯒꯤꯗꯤ ꯀꯨꯏꯗ꯭ꯔꯤꯑꯕꯀꯣ ꯑꯩꯁꯦ ꯌꯧꯔꯛꯄꯗ ꯑꯗꯨꯝ ꯌꯧꯔꯞ ꯍꯥꯞꯄꯒ ꯐꯣꯟꯁꯦ ꯆꯥꯔꯖ ꯇꯧꯁꯤꯜꯂꯝꯕꯗ ꯑꯗꯨꯝ ꯈꯪꯗꯦ ꯑꯗꯨꯝ ꯆꯥꯔꯖ ꯇꯧꯁꯤꯜꯂꯝꯃꯦ ꯑꯗꯩ ꯉꯁꯥꯏꯗꯒꯤ ꯄꯥꯍꯧꯗꯕ ꯃꯦꯁꯦꯁ ꯈꯔ ꯁꯨꯝ ꯄꯥꯔꯝꯃꯦ ꯑꯗꯨꯗꯒꯤ ꯑꯗꯨꯝ ꯑꯦ ꯍꯥꯟꯅ ꯀꯩꯅꯣ ꯇꯧꯔꯒꯦꯅ ꯍꯥꯟꯅ ꯑꯗꯨꯝ ꯇꯧꯔꯦ ꯑꯇꯣꯞꯄꯗꯤ ꯀꯌꯥ ꯇꯧꯗꯦ ꯑꯩꯁ ꯈꯣꯡꯈꯨꯟ ꯉꯥꯛꯇꯪꯅꯦ ꯍꯥꯝꯗꯣꯛꯑꯅꯤ ꯍꯥꯏꯕꯗꯤ ꯌꯧꯔꯛꯄꯒꯤ ꯁ ꯉꯅꯥꯇꯪ ꯐꯝꯃꯝꯕꯅꯦꯕꯀꯣ ꯈꯣꯡꯒꯨꯜ ꯍꯥꯝꯗꯣꯛꯑꯅꯤ ꯑꯗꯨꯒ ꯑꯩꯈꯣꯏ ꯃꯣꯃꯣꯏ ꯕꯖꯥꯔ ꯆꯠꯈꯤꯑꯕꯀꯣ ꯃꯣꯏ ꯍꯜꯂꯛꯄꯗ ꯀꯔꯤ ꯆꯥꯅꯕ ꯂꯩꯔꯛꯄꯅꯣ ꯌꯦꯡꯉꯅꯤ ꯑꯗꯨꯒ ꯆꯥꯕ꯭ꯔꯥ ꯑꯗꯨꯃꯥꯏꯅ ꯇꯧꯔꯒꯦ ꯆꯥꯕꯨꯗꯤ ꯂꯣꯜꯂꯝꯃꯗꯧ ꯃꯥꯜꯂꯦ ꯑꯩꯈꯣꯏ ꯆꯅ ꯑꯗꯣ ꯅꯪ ꯉꯁꯤꯗꯤ ꯊꯕꯛ ꯀꯌꯥ ꯑꯃ ꯆꯠꯊꯣꯛꯇ꯭ꯔꯕꯣ ꯑꯗꯨꯝ ꯌꯨꯝꯗ ꯂꯩꯔꯕ꯭ꯔꯣ ꯀꯃꯥꯏꯅ ꯇꯧꯒꯦ ꯉꯁꯤꯗꯤ
ꯉꯁꯤꯁꯦ ꯊꯕꯛꯁ ꯇꯧꯇ꯭ꯔꯕꯀꯣ ꯉꯁꯥꯏ ꯆꯥꯛ ꯆꯥꯊꯣꯛꯑꯦ ꯆꯥꯊꯣꯛꯣꯛꯑ ꯃꯇꯨꯡꯗ ꯀꯩꯀꯩ ꯇꯧꯕꯅꯗꯤ ꯀꯥꯎꯈ꯭ꯔꯦ ꯉꯁꯤꯗꯤ ꯊꯕꯛ ꯀꯥꯏꯅ ꯇꯧꯗꯧ ꯃꯥꯜꯂꯦ ꯎꯇꯤ ꯆꯥꯁꯨ ꯂꯨꯧꯕꯒꯤꯀꯣ ꯅꯣꯡꯒ ꯇꯤꯂꯩ ꯇꯤꯜꯂꯩ ꯇꯥꯕꯗ ꯇꯨꯝꯕ ꯌꯥꯝ ꯅꯨꯡꯉꯥꯏꯔ ꯇꯨꯝꯈꯤꯕꯗꯣ ꯑꯗꯨꯃꯥꯏꯅ ꯇꯧꯋꯦ ꯑꯗꯨꯒ ꯃꯪꯁꯤꯅꯅꯦ ꯍꯦꯛ ꯀꯩ ꯀꯩꯅꯣ ꯭ꯌꯥꯟꯁꯦ ꯀꯥꯞ ꯄꯤꯃꯦꯠ ꯇꯧꯔꯒ ꯃꯀꯞ ꯊꯣꯛꯂꯛꯑꯦ ꯑ ꯑꯗꯨꯝ ꯍꯩ ꯔꯥ ꯑꯃꯨꯛ ꯊꯤꯗꯅ ꯈꯣꯠꯇꯅ ꯍꯩꯅꯧ ꯀꯩꯀꯩꯅ ꯉꯁꯥꯏ ꯄꯤꯔꯝꯕ ꯍꯩꯅꯧ ꯀꯩꯀꯩꯗꯨꯁꯨ ꯆꯥꯔꯦ ꯅ ꯍꯩꯅꯨꯗꯣꯛ ꯈ꯭ꯔꯦ ꯆꯝ ꯑꯗꯨꯒ ꯈꯔ ꯄꯤꯛꯀꯞ ꯇꯧꯕ ꯈꯔ ꯀꯟꯇꯛ ꯇꯧꯕꯗꯨꯅ ꯈꯤꯇꯪ ꯍꯥꯎꯋꯦ ꯑꯇꯩꯦꯡꯈꯩꯗ ꯏꯆꯝ ꯆꯝꯃꯒ ꯃꯍꯥꯎ ꯑꯃ ꯌꯥꯎꯍꯧꯗꯕꯗꯣ ꯑꯗꯨꯃꯥꯏꯅ ꯇꯧꯋꯦꯕꯀꯣ ꯑꯗꯨꯝ ꯍꯥꯎ ꯍꯣꯏ ꯆꯥꯕꯨꯗꯤ ꯑꯗꯨꯝ ꯌꯥꯕꯗꯣ ꯌꯥꯝ ꯍꯥꯎꯕꯗꯤ ꯑꯣꯏꯗꯦ ꯍꯥꯏꯕ ꯋꯥꯅꯦꯕꯀꯣ ꯑꯗꯨꯒꯤꯩꯅ
ꯑꯣ ꯑꯗꯨꯗꯣ ꯑꯩꯁꯨ ꯑꯝꯇ ꯆꯥꯗ꯭ꯔꯤꯉꯩ ꯑꯩꯈꯣꯏ ꯍꯩꯅꯧꯗꯨ ꯀꯃꯥꯏꯅ ꯇꯧꯕꯅꯁꯨ ꯈꯪꯗꯦꯕꯀꯣ ꯑꯩꯒꯤ ꯍꯦꯛ ꯌꯨꯝꯒꯤ ꯀꯩ ꯍꯥꯏꯅꯤ ꯑꯩꯒꯤ ꯁꯥꯏꯠ ꯂꯣꯝꯗ ꯍꯧꯕ ꯍꯩꯅꯧꯁꯤꯕꯨꯗꯤ ꯀꯨꯏꯔꯦꯕꯀꯣ ꯂꯤꯔꯕ ꯍꯩꯅꯧꯅꯦꯕ ꯑꯗꯣ ꯃꯥꯕꯨꯗꯤ ꯑꯗꯨꯝ ꯆꯥꯏꯌꯦꯕꯀꯣ ꯑꯗꯨꯒ ꯍꯧꯖꯤꯛꯀꯤ ꯉꯁꯥꯏ ꯄꯤꯔꯛꯏꯗꯨꯗꯤ ꯁꯣꯝ ꯁꯣꯝꯒꯤ ꯑꯔꯤꯕꯁꯤꯗꯤ ꯑꯩꯈꯣꯏꯒꯤ ꯀꯩ ꯍꯥꯏꯅꯤ ꯑꯁꯣꯝ ꯁꯥꯏꯗꯠꯇꯅ ꯑꯅꯝꯕꯅ ꯂꯨꯞꯊꯣꯛꯑꯒ ꯂꯣꯏꯅ ꯄꯥꯟꯕꯒꯤꯀꯣ ꯑꯁꯣꯝꯗ ꯇꯥꯈ꯭ꯔꯒꯗꯤ ꯑꯗꯒꯤ ꯑꯁꯣꯝꯗ ꯌꯥꯗꯕ ꯃꯈꯩꯃ ꯑꯗꯨꯝ ꯑꯩꯈꯣꯏ ꯊꯪꯅꯕ ꯏꯃꯨꯡꯁꯤꯅ ꯑꯗꯨꯝ ꯆꯥꯏ ꯍꯥꯏꯇꯥꯥꯔꯦꯀꯣ ꯑꯗꯨꯝ ꯑꯩꯣꯏꯁꯨ ꯀꯩꯁꯨ ꯍꯥꯏꯗꯅ ꯆꯥꯔꯁꯅꯣꯅꯀꯣ ꯑꯗꯨꯝ ꯑꯗꯨꯅ ꯑꯁꯣꯝꯗ ꯄꯥꯝꯅꯕ ꯑꯁꯣꯝꯗꯅꯁꯨ ꯍꯦꯟꯅ ꯁꯨꯝ ꯄꯥꯜꯂꯦꯕ ꯍꯥꯏꯗꯤ ꯑ ꯃꯌꯥꯏ ꯑꯣꯏꯔꯞꯅ ꯍꯧꯈꯤꯕꯒꯤ ꯄꯥꯝꯕꯤꯗꯣ ꯁꯣꯝꯗꯅ ꯑꯃꯨꯛ ꯌꯨꯝꯒꯤ ꯖꯤꯡꯒ ꯀꯩꯀꯥ ꯂꯩꯔꯃꯤꯅ ꯃꯁꯥ ꯁꯟꯗꯣꯛꯐꯝ ꯈꯪꯗꯕꯗꯣ ꯑꯗꯨꯒꯤ ꯑꯁꯣꯝ ꯅꯥꯀꯟꯗ ꯂꯨꯞꯊꯔꯒ ꯂꯣꯏꯅ ꯄꯥꯟꯕꯤꯁꯨꯣ ꯇꯧꯋꯦꯕꯀꯣ ꯑꯗꯨꯅ ꯌꯥꯝ ꯀꯟꯅ ꯑꯩꯈꯣꯏꯅ ꯆꯥꯕ ꯐꯪꯗꯦꯕ ꯁꯨꯝ ꯆꯠꯂꯒ ꯍꯦꯛꯄ ꯈꯣꯠꯄ ꯈꯣꯠꯄ ꯇꯧꯔꯕꯗꯤ ꯑꯃꯨꯛ ꯐꯪꯗꯣꯏꯕꯀꯣ ꯑꯗꯣ ꯑꯗꯨꯃꯥꯏꯅ ꯇꯧꯗꯕꯅꯤꯅ ꯐꯪꯗꯕ ꯍꯥꯏꯇꯥꯔꯦ
ꯑꯗꯨ ꯍꯥꯏꯔꯒ ꯉꯁꯥꯏ ꯊꯩꯕꯣꯡꯗꯨꯀꯣ ꯊꯩꯕꯣꯡ ꯍꯦꯜꯂꯛꯑꯦꯕ ꯃꯔꯨꯁꯦ ꯌꯥꯡꯈꯩꯃꯨꯛ ꯆꯥꯔꯝꯒꯅꯤ ꯑꯩꯅꯦ ꯑꯩꯈꯣꯏꯅꯥꯎꯄꯥꯅꯦ ꯑꯗ ꯑꯩꯈꯣꯏ ꯃꯅꯤꯡꯒꯤ ꯏꯅꯥꯎꯄꯥ ꯑꯃꯒꯀꯣ ꯣꯡꯗ ꯍꯥꯎꯕ ꯍꯥꯏ ꯌꯥꯝ ꯊꯨꯝꯃꯒ ꯎꯊꯛꯇ ꯃꯟꯕꯒꯤ ꯃꯅꯒꯥꯥꯁꯦ ꯍ ꯍꯥꯡꯗꯣꯛꯄ ꯀꯥꯟꯗ ꯁꯥꯥꯛꯠꯄꯣ ꯑꯗꯨꯃꯥꯏꯅ ꯇꯧꯔ ꯊꯕꯣꯡꯗꯣ ꯑꯗꯨ ꯅꯪꯉꯣꯟꯗꯁꯨ ꯄꯤꯖꯅꯤꯡꯕꯅꯤ ꯑꯗꯨ ꯅꯪ ꯉꯥꯛꯇꯪ ꯂꯩꯔꯒ ꯂꯧꯕ ꯂꯥꯛꯄ ꯌꯥꯏꯗ ꯂꯥꯜꯂꯤ ꯐꯗꯅꯤ
ꯍꯣꯏ ꯌꯦꯡꯉꯒꯦ ꯑꯗꯨꯕꯨꯗꯤ ꯑꯩ ꯉꯥꯏꯍꯥꯛꯇꯪ ꯂꯩꯔꯒꯀꯣ ꯍꯥꯏꯕꯗꯤ ꯌꯧꯔꯛꯄꯗ ꯉꯥꯏꯕꯒꯤ ꯑꯗꯨꯝ ꯉꯥꯏꯍ ꯈꯤꯇꯪ ꯁꯨꯝ ꯐꯝꯅꯤꯡꯕꯗꯣ ꯉꯁꯥꯏꯗꯩꯁꯨ ꯐꯝꯕꯗꯤ ꯐꯝꯃꯤꯅꯦ ꯑꯗꯨꯑꯣꯏꯁꯨ ꯈꯪꯗꯦ ꯑꯗꯨꯝ ꯉꯥꯏꯍꯥꯛ ꯑꯃꯨꯛ ꯑꯩꯅ ꯅꯨꯡꯉꯥꯏꯖꯕ ꯃꯑꯣꯡꯗꯒ ꯁꯨꯝ ꯑꯗꯨꯃꯥꯏꯅ ꯇꯧꯋꯦ ꯑꯗꯨꯅꯤꯗ ꯑꯗꯨꯒ ꯑꯩꯈꯣꯏꯒꯤ ꯃꯃꯥꯡꯗ ꯈꯔ ꯄꯥꯜꯂꯦꯕ ꯍꯩꯅꯧ ꯑꯅꯧꯕꯅꯦꯕ ꯈꯪꯕ ꯍꯟꯗꯛ ꯅꯕꯨ ꯑꯍꯥꯟꯕ ꯑꯣꯏꯔꯝꯗ ꯈꯔ ꯍꯪꯗꯛ ꯄꯥꯜꯂꯤꯗꯣ ꯑꯗꯣ ꯑꯗꯨꯒꯤ ꯃꯣꯏꯅ ꯑꯃꯨꯛ ꯌꯨꯝ ꯃꯅꯨꯡ ꯑꯃꯗ ꯑꯩꯈꯣꯏꯅ ꯅꯧꯅ ꯊꯥꯕꯅꯤꯅ ꯑꯗꯨꯝ ꯀꯦꯜꯂꯒꯁꯨ ꯑꯗꯒꯤ ꯀꯩꯅꯣ ꯇꯧꯔꯁꯨ ꯑꯩꯈꯣꯏꯔꯣꯝꯗ ꯑꯗꯨꯝ ꯇꯥꯔꯕꯃꯤꯅ ꯑꯗꯨꯝ ꯐꯪꯉꯦꯕ ꯑꯗꯨꯒꯤ ꯃꯈꯩꯗꯨꯅꯦꯕ ꯑꯩ ꯁꯨꯝꯗ ꯆꯥꯗ꯭ꯔꯦꯕ ꯍꯟꯗꯛꯀꯤ ꯑꯩꯈꯣꯏꯒꯤ ꯏꯁꯥꯒꯤ ꯍꯩꯅꯧ ꯑꯣꯏꯔꯁꯨ ꯑꯝꯇ ꯆꯥꯗ꯭ꯔꯤꯕ ꯑꯩꯈꯣꯏꯅꯤ ꯋꯀꯤꯡ ꯆꯠꯄꯗ ꯈꯔ ꯆꯥꯏꯗꯣ ꯑꯗꯨꯒ ꯅꯦꯕ ꯊꯑꯣꯏꯅ ꯁꯤꯗ ꯈꯥꯏꯔ ꯈꯣꯠꯂꯒ ꯆꯥꯕꯩ ꯃꯇꯝꯁꯦ ꯁꯨꯝ ꯀꯩ ꯍꯥꯏꯅꯤ ꯈꯪꯗꯦ ꯑꯌꯨꯛꯪꯉꯦ ꯂꯩꯇ꯭ꯔꯕꯅꯤꯅ ꯆꯗꯥꯥꯡ ꯐꯪꯉꯤ ꯑꯗꯨꯝ ꯆꯥꯛꯆꯥ ꯇꯣꯛꯄꯗ ꯊꯦꯡꯕ ꯈꯣꯠꯄ ꯇꯧꯕꯗꯩ ꯑꯗꯨꯝ ꯍꯦꯛꯇ ꯐꯔꯛ ꯇꯥꯕꯗꯣ ꯑꯗꯨꯅ ꯀꯌꯥ ꯑꯩꯁꯨ ꯆꯥꯗ꯭ꯔꯤꯕ ꯑꯗꯨꯅ ꯌꯦꯡꯗ꯭ꯔꯤ ꯃꯍꯥꯎꯗꯣ ꯑꯩ ꯍꯪꯒꯦꯕꯨ ꯈꯜꯂꯝꯃꯤꯅꯦ ꯅꯪꯉꯣꯟꯗ ꯑꯦ ꯉꯁꯥꯏ ꯍꯥꯏꯩꯅꯧꯗꯕꯨ ꯃꯍꯥꯎ ꯅ ꯇꯧꯒꯦꯅꯤꯟ ꯆꯥ ꯈꯄ ꯇꯕ꯭ꯔꯥ ꯀꯃꯥꯏꯅ ꯇꯧꯒꯦ ꯍꯥꯏꯩꯅꯧꯗꯨꯕ
ꯇꯤꯟ ꯅꯨꯡꯗꯤ ꯆꯥꯕ ꯊꯣꯏꯗꯣꯛꯄ ꯇꯧꯗꯦꯕꯀꯣ ꯑꯗꯨꯒ ꯍꯥꯏꯗꯤ ꯀꯩꯅꯣꯗꯣ ꯃꯍꯥꯎꯗꯨꯣ ꯈꯔ ꯆꯝꯕꯩ ꯋꯥꯅꯦꯕꯀꯣ
ꯑꯣ ꯍꯣꯏ ꯑꯗꯨꯕꯨꯗꯤ ꯇꯤꯟ ꯆꯥꯗ꯭ꯔꯤꯗꯣ ꯃꯍꯥꯎ ꯋꯥꯠꯄꯒꯤ ꯑꯣꯏꯔꯝꯕꯁꯨ ꯌꯥꯏ ꯑ ꯇꯥꯕꯨ ꯇꯥꯔꯕꯧ ꯇꯥꯔꯕꯧ ꯇꯥꯔꯕꯣ ꯇꯥꯗ꯭ꯔꯕꯣ ꯀꯩꯅꯣ ꯇꯣꯏꯁꯤꯕꯣ
ꯇꯥꯏꯌꯦ ꯇꯥꯏꯌꯦ ꯑꯗꯣ ꯑꯩ ꯅꯪꯉ ꯀꯩꯅꯣꯝ ꯍꯪꯒꯦ ꯇꯧꯕꯅꯤꯅꯦ ꯅꯣꯏ ꯅꯍꯥꯟ ꯉꯥ ꯐꯥꯕ ꯈꯣꯠꯄ ꯇꯧꯕꯒꯤ ꯍꯥꯏꯅꯈꯤꯕꯗꯨꯕꯨ ꯀꯩꯝ ꯍꯥꯏꯔꯛꯇ꯭ꯔꯕꯣ ꯍꯌꯦꯡ ꯇꯥꯗꯣꯔꯤꯕ꯭ꯔꯥ ꯅꯠꯇ꯭ꯔꯒ ꯍꯪꯆꯤꯠ ꯇꯥꯗꯣ ꯗꯨꯕꯣ
ꯍꯥꯏꯔꯛꯑꯅꯤ ꯍꯥꯏꯔꯛꯑꯅꯤ ꯍꯌꯦꯡ ꯍꯌꯦꯡ ꯇꯥꯗꯧ ꯃꯥꯜꯂꯦ ꯍꯌꯦꯡ ꯇꯥꯗꯧ ꯃꯥꯜꯂꯦ ꯍꯥꯏꯕꯗꯨꯅꯦ ꯑꯩꯈꯣꯏꯁꯨ ꯍꯧꯖꯤꯛ ꯑꯩꯅ ꯍꯜꯂꯛꯄꯒꯤꯗꯣ ꯑꯗꯨꯗ ꯀꯩꯅꯣ ꯇꯧꯕꯅꯦꯕ ꯍꯥꯏꯗꯤ ꯀꯩꯅꯣ ꯇꯥꯕ ꯍꯥꯏꯇꯥꯔꯦ ꯍꯌꯦꯡꯗꯣ ꯃꯥ ꯍꯥꯏꯔꯝꯕꯁꯤꯅ ꯉꯍꯥꯛꯇꯪ ꯍꯥꯡꯉꯒ ꯇꯧꯁ ꯐꯅ ꯀ꯭ꯂꯤꯅꯤꯛꯇꯣ ꯉꯥꯛꯇꯪ ꯍꯥꯡꯉꯒ ꯑꯃꯨꯛ ꯐꯥꯕ ꯈꯣꯠꯄ ꯇꯧꯁꯦ ꯍꯥꯏꯔꯝꯕꯅꯦꯕ ꯑꯗꯨꯗꯣ ꯑꯗꯨꯝ ꯍꯌꯦꯡ ꯃꯦ ꯑꯗꯨ ꯐꯖꯒꯦ ꯍꯥꯏꯍꯧꯕꯅꯦꯕ ꯍꯧ ꯆꯠꯂꯝꯗꯥ ꯑꯗꯨꯉꯣꯟ ꯍꯥꯏꯔꯛꯀꯦ ꯍꯥꯏꯅꯦ ꯑꯩꯅꯕꯨ ꯉꯥꯏꯨꯛꯇꯅ ꯍꯥꯏꯈ꯭ꯔꯦꯕ ꯌꯧꯕꯒ ꯑꯗꯣ ꯃꯥꯅꯁꯨ ꯑꯦ ꯆꯞ ꯆꯥꯔꯦꯅꯦ ꯃꯥꯗꯤ ꯉꯥ ꯐꯥꯕꯁꯨ ꯌꯥꯝ ꯍꯩꯕꯅꯤ ꯥ ꯑꯩꯈꯣꯏ ꯀꯩꯅꯣ ꯂꯩꯔꯤꯉꯩꯗꯁꯨ ꯍꯣꯁꯇꯦꯜ ꯂꯩꯃꯤꯟꯅ ꯀꯥꯟꯗꯁꯨ ꯑꯁ ꯉꯍꯥꯛꯀ ꯐꯥꯗꯅ ꯌꯥꯝ ꯇꯧꯕꯅꯦ ꯃꯥꯗꯤ ꯌꯥꯝ ꯍꯩꯕꯅꯦꯅ ꯑꯗꯨꯃꯥꯏꯅ ꯍꯩꯔꯦꯕꯀꯣ ꯑꯗꯩ ꯑꯩꯅ ꯍꯣ ꯍꯥꯏꯔꯞ ꯑꯃꯥꯎꯣꯟꯗꯁꯨ ꯍꯥꯏꯕꯤꯈ꯭ꯔꯣ ꯅꯪ ꯑꯗꯨꯝ ꯍꯥꯏꯔꯝꯕꯅꯦ ꯃꯥ ꯍꯣꯏ ꯑꯩ ꯍꯥꯏꯒꯦ ꯍꯥꯏꯒꯦꯗꯦ ꯍꯥꯏꯍꯧꯕꯅꯦ ꯑꯗꯣ ꯅꯪꯉꯣꯟꯗ ꯇꯧꯔꯛꯄꯕꯨꯗꯤ ꯌꯥꯗꯤ ꯌꯥꯏ ꯑꯗꯣ ꯍꯌꯦꯡꯁꯦ ꯃꯇꯝꯁꯦ ꯑꯗꯨꯝ ꯈꯪꯗꯦ ꯅꯪ ꯑꯩꯈꯣꯏꯅꯤꯁꯨ ꯋꯥꯛꯀꯤꯡ ꯆꯠꯂꯨꯗꯕꯅꯤꯅ ꯌꯥꯝ ꯉꯟꯅꯁꯨ ꯍꯥꯏꯕ ꯃꯤꯅ ꯍꯥꯏꯔꯛꯑꯁꯨ ꯌꯥꯝ ꯉꯟꯅ ꯀꯩꯅꯣ ꯅꯪ ꯑꯄꯥꯝꯕꯗꯣ ꯑꯗꯨꯝ ꯍꯥꯏꯕꯗꯤ ꯍꯥꯏꯌꯨꯕꯀꯣ ꯑꯗꯁꯨ ꯌꯥꯝ ꯉꯟꯅꯁꯨ ꯍꯥꯏꯔꯨꯒꯅꯣꯕ ꯍꯥꯏꯕꯗꯤ ꯂꯩ ꯐꯖꯅ ꯋꯥꯋꯀꯤꯡꯒꯨꯝꯕ ꯆꯠꯄꯗꯣ ꯑꯃꯨꯛ ꯐ꯭ꯔꯤ ꯑꯣꯏꯗꯦꯗꯅꯀꯣ ꯌꯥꯝ ꯉꯟꯅ ꯆꯠꯂꯨꯕ ꯑꯣꯏꯔꯒꯗꯤ ꯑꯗꯨꯅ ꯍꯥꯏꯔꯞ ꯌꯦꯡꯉꯣ ꯅꯪ ꯑꯗꯨꯝ ꯍꯪꯉꯛꯑꯒꯗꯤ ꯑꯩꯅꯁꯨ ꯍꯥꯏꯕꯨꯗꯤ ꯍꯥꯏꯔꯝꯕꯅꯦꯕ ꯑꯦ ꯑꯗꯨꯝ ꯀꯩꯅꯣ ꯃꯥꯅ ꯄꯨꯡꯗꯣ ꯑꯗꯨꯝ ꯍꯧꯖꯤꯛꯀꯤ ꯑꯩꯈ ꯑꯩꯅ ꯁꯤꯗ ꯆꯠꯄꯗ ꯃ ꯃꯈꯥꯏ ꯇꯔꯥ ꯁ꯭ꯋꯥꯏꯗ ꯆꯠꯄ ꯆꯠꯂꯁꯨ ꯌꯥꯒꯗ꯭ꯔꯅꯗꯤ ꯑꯗꯨꯃꯥꯏꯅꯗꯤ ꯍꯥꯏꯔꯝꯕꯅꯦꯕꯀꯣ ꯑꯗꯣ ꯅꯪꯉꯣꯟꯗ ꯍꯪꯉꯛꯑꯁꯨ ꯍꯥꯏꯔꯣ ꯍꯥꯏꯕꯗꯤ ꯌꯥꯝ ꯉꯟꯕꯗꯨꯗꯤ ꯑꯃꯨꯛ ꯋꯥꯥꯛꯀꯤꯡ ꯉꯥꯏꯍꯥꯛ ꯆꯠꯂꯨꯁꯦꯕꯀꯣ ꯆꯤꯡꯒꯥꯎꯁꯦꯕ ꯑꯗꯨꯅ ꯌꯥꯝ ꯉꯟꯕꯗꯗꯤ ꯅꯨꯡꯉꯥꯏꯇ꯭ꯔꯒꯁꯨ ꯑꯗꯨꯃꯥꯏꯅ ꯇꯧꯁꯦ ꯑꯗꯣ ꯈꯪꯗꯦ ꯉꯥꯔ ꯊꯣꯡꯉꯒ ꯆꯥꯔ ꯈꯣꯠꯂꯒ ꯑꯃꯨꯛ ꯑꯗꯨꯝ ꯍꯜꯂꯛꯑꯣ ꯈꯣꯠꯂꯒꯗꯤ ꯍꯥꯏꯍꯧꯕꯅꯦ ꯑꯗꯣ ꯌꯥꯔꯒꯗꯤ ꯌꯥꯝ ꯊꯦꯡꯅꯗꯤ ꯍꯜꯂꯛꯑꯣꯏꯁꯦ ꯑꯗꯨꯝ ꯑꯅꯤ ꯑꯍꯨꯝ ꯁ꯭ꯋꯥꯏꯗ ꯊꯦꯡꯉꯕꯤꯗꯀꯣ ꯑꯗꯨꯃꯥꯏꯅ ꯍꯜꯂꯛꯁꯦ ꯑꯩꯒꯤ ꯋꯥꯈꯟꯗ ꯑꯗꯨꯃꯥꯏꯅ ꯂꯩ ꯅꯪ
ꯍꯣꯏ ꯑꯗꯨ ꯍꯥꯏꯗꯤ ꯊꯕꯛ ꯇꯨ ꯉꯟ ꯇꯔ ꯀꯁꯨ ꯐꯥꯕ ꯑꯣꯏꯔꯣꯏꯗꯕꯅꯤꯅ ꯑꯗꯨꯗꯣ ꯍꯌꯦꯡꯁꯦ ꯅꯣꯡꯕ ꯇꯥꯕꯤꯗ ꯅꯣꯡ ꯇꯥꯕꯁꯤ ꯍꯥꯏꯗꯤ ꯊꯕꯛ ꯏꯪꯈꯥꯡ ꯇꯧꯕ ꯅꯨꯡꯉꯥꯏꯇꯗꯅꯀꯣ ꯑꯗꯩ ꯅꯨꯡꯁꯥ ꯁꯥ ꯅꯨꯡꯉꯥꯏꯇꯦ ꯇꯧꯗꯣꯏꯁꯦ ꯈꯪꯗꯦ ꯅꯣꯡꯁꯨꯥꯍꯟꯗ ꯅꯨꯡꯁꯥꯅꯤꯡꯗꯤ ꯑꯗꯨꯃꯥꯏꯅ ꯇꯧꯔꯒ ꯂꯩꯔꯦ ꯅꯨꯡꯁꯥ ꯁꯥꯒꯗꯅ ꯑꯃꯨꯛ ꯀꯩ ꯍꯥꯏꯅꯤ ꯑꯩꯈꯣꯏ ꯍꯥꯟꯅ ꯇꯧꯗꯕ ꯄꯣꯠ ꯑꯣꯏꯕꯅꯤꯅ ꯈꯪꯋꯥ ꯋꯥꯕ ꯑꯗꯒꯤ ꯀꯩꯅꯣ ꯇꯧꯕ ꯑꯗꯨꯃꯥꯏꯅ ꯑꯣꯏꯗꯣꯏꯅꯦꯕ ꯑꯗꯒꯤ ꯑꯃꯨꯛ ꯅꯣꯡ ꯇꯥꯔꯒ ꯑꯃꯨꯛ ꯐꯥꯕ ꯈꯣꯠꯄ ꯇꯧꯕꯁꯤꯗ ꯅꯥꯗꯣꯏꯅꯦꯕꯀꯣ ꯑꯗꯨꯗꯨꯗ ꯍꯣꯏ ꯉꯁꯤꯗꯣ ꯀꯃꯥꯏꯅ ꯇꯧꯕꯅꯣꯗꯣ ꯑꯩ ꯃꯇꯥꯡꯗꯗꯤ ꯆꯠꯅꯤꯡꯗꯦꯕꯀꯣ ꯑꯗꯣ ꯑꯩꯅ ꯅꯉꯣꯟꯗ ꯑꯣ ꯄꯥꯍꯡꯁꯦ ꯐꯥꯗꯣꯏꯔꯥ ꯈꯣꯠꯇꯣꯏꯔ ꯁꯨꯝ ꯍꯪꯉꯛꯄꯅꯤꯈꯥꯡ ꯑꯃ ꯑꯃ ꯂꯥꯛꯆꯗꯤ ꯅꯨꯡꯉꯥꯏꯇꯣꯏꯅꯦꯀꯣꯝ ꯑꯩꯗꯤ ꯍꯥꯏꯗꯣꯛꯈꯤꯕ ꯌꯥꯕ ꯑꯗꯨꯗꯤ ꯇꯧꯒꯗꯕ ꯑꯣꯏꯔꯔꯁꯨ ꯑꯩ ꯊꯕꯛ ꯑꯃ ꯂꯩ ꯁꯨꯃꯥꯏꯅ ꯈꯣꯠꯂ ꯑꯗꯨꯃꯥꯏꯅ ꯍꯥꯏꯖꯕ ꯌꯥꯕ ꯑꯣꯏꯇꯥꯥꯔꯒꯗꯤ ꯁꯨꯝ ꯍꯥꯏꯕꯒꯤ ꯅꯉꯣꯟꯗ ꯍꯪꯉꯛꯄꯅꯤꯗ ꯑꯣꯏꯕꯨ ꯑꯣꯏꯔꯁꯨ ꯑꯣꯏꯕꯨ ꯑꯣꯏꯗꯔꯁꯨ ꯇꯧꯅꯤꯡꯕ ꯍꯥꯏꯔꯒ ꯇ ꯁꯨꯝ ꯈꯪꯅꯤꯡꯕꯒꯤꯀꯣ ꯅꯪ ꯑꯗꯨꯃꯥꯏꯅ ꯍꯥꯏꯔꯛꯄꯅꯦ ꯍꯣꯏ ꯑꯩ ꯑꯗꯨꯝ ꯌꯨꯝ ꯍꯩꯕ ꯍꯥꯏꯁꯤꯗꯤ ꯑꯗꯨꯝ ꯃꯥꯄꯜ ꯇꯔꯥ ꯁ꯭ꯋꯥꯏꯗꯈꯜꯂꯒꯀꯣ ꯑꯗꯨꯝ ꯑꯅꯤ ꯑꯍꯨꯝ ꯁꯨ ꯑꯗꯨꯝ ꯍꯂꯛꯅꯕ ꯇꯧꯁꯦꯕ ꯠ ꯇꯧꯕꯁꯨ ꯅꯨꯡꯉꯥꯏꯇꯦꯅꯀꯣ ꯃꯤꯗꯨꯗ ꯑꯃꯨꯛ ꯆꯥꯁꯤꯟ ꯊꯛꯁꯤꯟ ꯇꯧꯕ ꯂꯩꯕ ꯄꯥꯝꯗꯦꯕꯀꯣ
ꯍ
ꯀꯩꯁꯨꯝꯕꯨꯗꯤ ꯍꯥꯏꯔꯣꯏꯑꯣꯏ ꯑꯗꯨ ꯑꯣꯏꯇꯥꯔꯁꯨ ꯅꯨꯡꯉꯥꯏꯇꯕꯗꯣ
ꯑꯗꯨꯅꯦ ꯑꯩꯁꯨ ꯍꯥꯏꯕꯗꯤ ꯍꯌꯦꯡꯗꯣ ꯁꯨꯝ ꯁꯨꯇꯤ ꯉꯥꯏꯍꯥꯛ ꯁꯨꯇꯤꯕꯣꯏ ꯀꯩꯕꯣꯏ ꯇꯧꯔꯒ ꯍꯥꯏꯗꯤ ꯄꯨꯜꯂꯞ ꯅꯣꯡꯃ ꯆꯨꯞꯄ ꯑꯃ ꯑꯥꯗ ꯃꯥꯡꯕꯗꯨꯗ ꯌꯥꯝ ꯄꯥꯝꯃꯨꯏꯑꯕ ꯑꯩꯅ ꯈꯜꯂꯤꯁꯦ ꯑꯗꯨꯒꯤ ꯑꯗꯨꯅ ꯅꯨꯃꯤꯠ ꯆꯨꯞꯄꯝ ꯑꯃꯥ ꯂꯩꯔꯒ ꯇꯕ ꯑꯗꯨꯝ ꯊꯦꯡꯉꯕꯤꯗ ꯑꯍꯨꯝ ꯑꯍꯨꯝ ꯑꯅꯤ ꯃꯈꯥꯏ ꯑꯍꯨꯝ ꯁ꯭ꯋꯥꯏꯗꯗꯤ ꯑꯩꯈꯣꯏꯁꯤ ꯌꯨꯝ ꯌꯧꯔꯛꯅꯉꯥꯏ ꯇꯧꯍꯧꯕꯀꯣ ꯑꯗꯨꯃꯥꯏꯅ ꯇꯧꯒꯦꯅꯗꯤ ꯈꯟꯕꯅꯦ ꯑꯗꯨ ꯑꯣꯏꯔꯗꯤ ꯑꯥ ꯉꯥꯛꯇ ꯇꯪꯁꯨ ꯄꯣꯊꯥꯖꯍꯧꯔꯦꯗꯅꯀꯣ ꯑꯗꯨꯅꯦ ꯑꯗꯣ ꯅꯣꯏ ꯃꯤꯑꯣꯏꯕꯁꯦ ꯌꯥꯝ ꯋꯥꯗꯤ ꯋꯥꯏꯑꯦ ꯍꯥꯏꯗꯤ ꯋꯥꯔꯝꯒꯅꯤ ꯍꯥꯏꯕꯗꯤ ꯈꯔ ꯑꯃꯅ ꯅꯣꯡ ꯇꯥꯗꯦ ꯅꯣꯡ ꯇꯥꯗꯦ ꯅꯣꯡ ꯇꯥꯗꯦꯅ ꯑꯃꯨꯛ ꯍꯥꯏꯔꯅꯤ ꯑꯗꯩ ꯈꯔ ꯑꯃꯅ ꯅꯨꯡꯁꯥ ꯁ ꯂꯥꯏ ꯅꯨꯡꯁꯥ ꯆꯥꯏ ꯑꯃꯨꯛ ꯍꯥꯏ ꯅꯣꯡ ꯇꯥꯗꯣꯔꯤꯕ ꯂꯥꯏ ꯑꯗꯒꯤ ꯃꯣꯏꯁꯨꯨꯀꯣꯛꯇꯤꯡ ꯉꯥꯎꯇ ꯉꯥꯎꯗꯧ ꯃꯥꯜꯂ ꯃꯤꯑꯣꯏꯕꯒꯤ ꯃꯥꯒꯤ ꯀꯩꯗꯧꯅꯣ ꯅꯪ ꯇꯣꯏꯗꯕꯣ ꯁꯔꯦ ꯁꯔꯦ ꯁꯔꯦ ꯂꯥꯎꯑꯣꯦ ꯁꯦꯡꯗꯤꯌꯦ ꯅꯪ ꯇꯨꯃꯤꯟꯅ ꯂꯩꯌꯣ ꯑꯗꯣ ꯑꯗꯨꯅ ꯈꯔꯥ ꯑꯗꯨꯝ ꯋꯥꯔꯝꯗꯧ ꯃꯥꯜꯂꯦ ꯑꯗꯣ ꯍꯣꯏ ꯌꯦꯡꯉꯁꯤ ꯁꯦ ꯑꯗꯣ ꯑꯥ ꯑꯩꯈꯣꯏꯁꯨ ꯑꯩꯈꯣꯏ ꯍꯥꯏꯁꯦ ꯅꯪ ꯑꯗꯨꯝ ꯈꯔ ꯇꯧꯅꯦ ꯑꯩꯗꯤ ꯁꯨꯡꯇꯧꯕꯕꯨ ꯇꯧꯔꯛꯇ꯭ꯔꯕꯅꯤ ꯑꯗꯨꯝꯕ ꯊꯕꯛꯇꯨꯃ ꯑꯗꯨꯅ ꯑꯩꯗꯤ ꯈꯪꯗꯦ ꯑꯗꯨꯝ ꯑꯩꯉꯣꯟꯗꯗꯤ ꯌꯥꯝꯅ ꯑꯩꯅ ꯌꯥꯝ ꯐꯥꯕ ꯈꯣꯠꯄ ꯇꯧꯅꯤꯒꯥ ꯍꯥꯏꯗꯨꯃꯗꯤ ꯂꯩꯇ꯭ꯔꯦ ꯑꯗꯨꯅ ꯑꯗꯨꯝ ꯅꯣꯏꯅ ꯑꯗꯨꯝ ꯈꯔ ꯏꯟꯅꯕ ꯍꯥꯏꯗꯨꯅꯦ ꯑꯗꯣ ꯅꯪ ꯌꯥꯝ ꯁꯥꯔꯅꯤ ꯍꯥꯏꯔꯁꯨꯅꯦ ꯈꯨꯗꯥꯡ ꯑꯁꯥꯡꯕꯒꯤꯨꯝꯕ ꯑꯗꯨꯝ ꯖꯣꯀꯤꯡꯒꯨꯝꯕ ꯑꯃ ꯂꯤꯠꯀꯦ ꯁꯤ ꯂꯤꯠꯂꯛꯑꯣ ꯅꯪ ꯑꯗꯨꯝ ꯅꯪꯅ ꯅꯨꯡꯇꯤꯒꯤ ꯂꯤꯠꯄ ꯈꯤꯇꯪ ꯄꯥꯔꯞ ꯇꯧꯕ ꯑꯗꯨꯒꯨꯝꯕꯗꯨꯁꯨ ꯑꯗꯨꯝ ꯌꯥꯅꯦꯕ ꯀꯣꯛꯈꯨꯝ ꯌꯥꯎꯕꯅꯕꯕꯨꯗꯤ ꯍꯦꯟꯅ ꯅꯨꯡꯉꯥꯏꯇꯕꯗꯤ ꯃꯥꯜꯂꯦ ꯑꯗꯣ ꯈꯪꯗꯦ ꯑꯩꯁꯨ ꯁꯨ ꯑꯗꯨꯝ ꯌꯦꯡꯉꯛꯑꯒꯦ ꯑꯗꯨꯝ ꯈꯪꯗꯦ ꯑꯗꯣ ꯍꯥꯄꯦꯟꯒꯨꯝꯕ ꯁꯦꯠꯄꯗꯗꯤ ꯑꯃꯨꯛ ꯅꯨꯡꯉꯥꯏꯗꯧꯗꯤ ꯃꯥꯜꯂꯦꯀꯣ ꯑꯗ ꯀꯨꯝꯕ ꯈꯣꯠꯄ ꯇꯧꯕꯗꯨꯗꯤ ꯂꯣꯡꯄꯦꯟꯗꯣ ꯅꯨꯡꯉꯥꯏꯒꯗ꯭ꯔꯣ ꯀꯃꯥꯏꯅ ꯇꯧꯅꯤ
ꯑꯗꯨ ꯍꯥꯏꯗꯤ ꯑꯁꯥꯡꯕ ꯀꯩꯀꯩ ꯁꯦꯠꯄ ꯍꯥꯏꯕꯗꯣ ꯑꯗꯨ ꯅꯨꯡꯉꯥꯏꯔꯣꯏꯕꯀꯣ ꯀꯩꯒꯤꯅꯣ ꯍꯥꯏꯕ ꯃꯇꯝꯗ ꯂꯩꯈꯣꯝꯒꯨꯝꯕ ꯇꯣꯠꯄ ꯑꯣꯏꯗꯣꯏꯅꯤꯅꯦ ꯑꯗꯨꯝ ꯍꯨꯝꯃꯒ ꯐꯥꯕ ꯑꯗꯒꯤ ꯀꯩꯅꯣ ꯇꯧꯕ ꯑꯣꯏꯇꯥꯔꯒꯁꯨ ꯑꯗꯨꯝ ꯆꯣꯠꯇꯧꯕ ꯂꯩꯔꯦꯕ ꯆꯣꯠꯄꯅꯤꯅ ꯑꯗꯨꯝ ꯍꯥꯏꯗꯤ ꯆꯣꯠꯄ ꯀꯥꯟꯗ ꯏꯁꯥꯗ ꯑꯃꯨꯛ ꯂꯨꯝꯁꯤꯟꯕ ꯈꯣꯠꯆꯤꯟꯕ ꯇꯧꯕꯗꯣ ꯇꯧꯒꯅꯦꯕ ꯑꯗꯨꯅ ꯌꯥꯔꯤꯃꯈꯩꯗꯤ ꯍꯥꯞꯄꯦꯟꯒꯨꯝꯕ ꯁꯦꯠꯄꯀꯣ ꯐꯨꯔꯤꯠꯁꯨ ꯑꯀꯛꯄ ꯂꯤꯠꯄ ꯑꯗꯨꯒ ꯑꯩꯈꯣꯏꯒꯤ ꯇꯩꯕ ꯌꯥꯕ ꯑꯗꯨꯝ ꯀꯥꯁꯤꯟꯗꯅꯕ ꯀꯣ ꯑꯗꯨꯝꯕ ꯈꯔ ꯇꯩꯔ ꯇꯧꯕꯅꯗꯤ ꯐꯗꯧ ꯃꯥꯜꯂꯦ ꯍꯥꯏꯗꯤ ꯍꯥꯏꯗꯤ ꯈꯣꯡꯒ꯭ꯔꯥꯎ ꯑꯁꯥꯡꯕ ꯁꯦꯠꯄꯥ ꯍꯥꯏꯔꯁꯨ ꯀꯩꯅꯣ ꯇꯧꯗꯣꯏꯅꯦꯕ ꯍꯥꯏꯗꯤ ꯑꯗꯨꯝ ꯀꯩ ꯍꯥꯏꯅꯤ ꯅꯞꯁꯤꯜꯂꯒ ꯏꯔꯨꯝ ꯂꯨꯝꯃꯒ ꯊꯕꯛ ꯑꯃ ꯇꯧꯕꯗ ꯅꯨꯡꯉꯥꯏꯇꯕꯗꯣ ꯑꯗꯨꯃꯥꯏꯅ ꯑꯣꯏꯗꯣꯏꯅꯤ ꯈꯪꯗꯦꯅ ꯇꯧꯗꯣꯏꯁꯦ ꯍꯣꯏ ꯑꯗꯨ ꯌꯦꯡꯉꯁꯤ ꯑꯗꯣ ꯑꯩꯅ ꯉꯟꯇꯥ ꯆꯠꯅꯤ ꯈꯪ ꯇꯥꯔꯒ ꯁꯣꯝꯗꯁꯨ ꯌꯨꯝꯗꯁꯨ ꯑꯩ ꯊꯕꯛꯇꯨ ꯆꯠꯇꯣꯔꯤ ꯑꯗꯨ ꯍꯥꯏꯅ ꯈꯨꯗꯛꯇ ꯍꯥꯏ ꯈꯨꯅꯨꯡꯉꯥꯏ ꯕ ꯍꯥꯏꯕꯁꯨ ꯂꯩꯅ ꯌꯨꯝꯗꯁꯨ ꯍꯥꯄꯝꯃꯨꯕ ꯍꯥꯏꯔꯁꯨ ꯍꯥꯞꯝꯅꯨꯕꯨ ꯍꯥꯏꯔꯁꯨ ꯁꯨꯃꯥꯏꯅ ꯇꯧꯕꯗꯣ ꯍꯥꯏꯍꯟꯅꯤꯡꯕ ꯍꯥꯏ ꯍꯥꯏꯔꯝꯅꯤꯡꯦꯕ ꯑꯩꯅ ꯍꯪꯅꯤꯡꯁꯦ
ꯍꯣꯏ ꯍꯣꯏ ꯌꯥꯏꯌꯦ ꯑꯗꯨꯝ ꯍꯥꯏꯔꯣ ꯍꯌꯦꯡꯗꯣ ꯑꯗꯨꯃꯥꯏꯅ ꯆꯠꯂꯁꯦ ꯇꯧꯔꯛꯇꯧꯗꯤ ꯃꯥꯜꯂꯦꯕꯀꯣ ꯃꯥꯁꯨ ꯑꯉꯥꯡꯗꯣ ꯅꯥꯏꯌꯦ ꯈꯨꯠꯂꯦꯁꯨ ꯍꯥꯏꯔꯞꯗꯤ ꯍꯥꯏꯒꯨꯝꯗꯤ ꯇꯧꯕꯅꯦꯕꯀꯣ ꯑꯗꯨꯒꯤ ꯀꯩꯅꯣ ꯇꯧꯕ ꯑꫭꯏꯔꯝꯕꯁꯨ ꯌꯥꯏ ꯇꯧꯔꯛꯇꯦ ꯇꯧ ꯇꯧ ꯇꯧꯗꯤ ꯃꯥꯜꯂꯦ ꯑꯗꯣ ꯀꯩꯅꯣ ꯇꯧꯗ꯭ꯔꯦ ꯍꯥꯏꯔꯁꯨ ꯑꯩꯅ ꯀꯣ ꯑꯗꯨꯅ ꯍꯌꯦꯡꯖꯨ ꯑꯗꯨ ꯌꯨꯝꯗ ꯍꯥꯏꯔꯣ ꯍꯌꯦꯡꯁ‌ꯦ ꯁꯨꯃꯥꯏꯅ ꯆꯠꯀꯅꯦꯅ ꯑꯗꫭ ꯆꯥꯛꯄꯨꯗꯤ ꯑꯩꯅ ꯈꯟꯕꯗ ꯃꯤ ꯑꯩꯉꯣꯟꯗ ꯑꯃꯨꯛ ꯌꯦꯠ ꯍꯣꯏ ꯑꯗꯨꯝ ꯆꯥꯔꯁꯤꯗꯤ ꯍꯥꯏꯔꯛꯑꯅꯤ ꯑꯥ ꯌꯧꯔꯒꯁꯨ ꯑꯗꯨꯒꯁꯨ ꯁꯤꯗꯒꯤꯁꯨ ꯏꯁꯥꯅ ꯈꯤꯇꯪ ꯆꯥꯔꯒ ꯆꯠꯂꯗꯤ ꯐꯩꯗꯅꯀꯣ ꯍꯥꯏꯕꯗꯤ ꯂꯥꯝꯃꯒ ꯑꯃꯨꯛ ꯂꯩꯕꯗꯧꯗꯨ ꯐꯔꯛ ꯇꯥꯔꯗꯤ ꯇꯥꯏꯃꯤꯡ ꯃꯤꯒꯤ ꯆꯥꯕ ꯇꯥꯏꯃꯤꯡ ꯃꯥꯟꯅꯗꯕꯅꯤꯅꯀꯣ ꯑꯗꯨꯅ ꯌꯥꯔꯒꯗꯤ ꯑꯗꯨꯝ ꯈꯤꯇꯪ ꯆꯥꯛ ꯅ꯭ꯔꯒꯁꯨ ꯂꯩꯗꯅꯀ ꯄꯨꯛ ꯈꯤꯇꯪ ꯈꯥꯡꯅꯕ ꯃꯑꯣꯡꯗ ꯑꯗꯨꯃꯅ ꯆꯔ ꯀꯗꯤ ꯆꯠꯈꯤꯕꯅꯗꯤ ꯐꯗꯧ ꯃꯥꯜꯂꯦ ꯑꯩꯁꯨ ꯑꯗꯨꯝ ꯌꯨꯝꯗ ꯆꯥꯕ ꯌꯥꯕ꯭ꯔꯥ ꯌꯦꯡꯉꯒꯦ ꯅꯠꯇ꯭ꯔꯁꯨ ꯍꯌꯦꯡ ꯑꯗꯨꯝ ꯍꯜꯂꯛꯑꯒ ꯍꯥꯏꯕꯗꯤ ꯋꯥꯋꯀꯤꯡ ꯆꯠꯄꯗ ꯍꯜꯂꯛꯄꯗ ꯆꯥꯁꯤꯕꯨ ꯍꯥꯏꯔꯁꯨ ꯂꯩꯗꯅꯀꯣ ꯑꯗꯨꯝ ꯈꯪ ꯈꯤꯇꯪꯗꯤ ꯆꯥ ꯀꯩꯅꯣꯝꯃ ꯆꯥꯔꯒꯗꯤ ꯆꯠꯈꯤꯁꯦ ꯑꯗꯨꯝ ꯑꯥꯗꯁꯨ ꯆꯥꯔꯁꯦꯕꯨ ꯍꯥꯏꯔꯛꯑꯁꯨ ꯆ ꯌꯥꯝ ꯋꯥꯗꯅꯕ ꯍꯥꯏꯇꯥꯔꯦꯀꯣ ꯀꯩꯀꯥ ꯁꯨꯝ ꯌꯥꯝ ꯀꯟꯅ ꯁꯨꯗ꯭ꯔꯃꯛꯁꯨ ꯆꯥꯛ ꯆꯥꯗꯕꯤ ꯆꯠꯂꯗꯤ ꯈꯤꯇꯪꯗꯤ ꯅꯨꯡꯉꯥꯏꯇꯦꯗꯅꯀꯣ ꯑꯗꯨꯅ ꯈꯤꯇꯪꯗꯤ ꯆꯥꯔ ꯆꯠꯁꯦ ꯑꯗꯨꯃꯥꯏꯅ ꯇꯧꯕꯅ ꯐꯗꯧꯗꯤ ꯃꯥꯜꯂꯦ꯫
ꯍꯣꯏ ꯐꯔꯦ-ꯐꯔꯦ ꯑꯗꯨꯗꯤ ꯊꯝꯒꯦꯀꯣ꯫
ꯍꯣꯏ-ꯍꯣꯏ ꯅꯨꯡꯉꯥꯏꯖꯔꯦ ꯌꯥꯝ꯫